ꯎꯝ ꯇꯥꯕ꯭ꯔꯣ
ꯍꯣꯏ ꯑꯩ ꯂꯩꯔꯀꯥꯟꯗꯥ ꯅꯪꯒꯤ ꯃꯦꯁꯦꯁꯇꯨ ꯎꯋꯦ
ꯑꯣ ꯑꯁꯤ ꯎꯝ ꯏꯃꯥꯟꯅꯕ ꯑꯃ ꯀꯣꯜ ꯇꯧꯔꯛꯄ ꯑꯗꯨꯒꯤ
ꯄꯥꯏꯈꯠꯇ꯭ꯔꯦ
ꯄꯥꯏꯈꯥꯠ ꯂꯤꯗꯥ ꯑꯁꯤ ꯆꯤꯡꯗ ꯋꯥꯛꯀꯤꯡ ꯆꯠꯁꯤꯔꯥꯅ ꯍꯥꯏꯕ
ꯑꯃꯗꯨꯔꯣ
ꯅꯠꯇꯦꯍꯦ ꯏꯃꯥꯟꯅꯕ ꯍꯥꯏꯔꯒ ꯅꯣꯏꯁꯤ ꯂꯣꯏꯅ ꯂꯥꯟꯅ ꯂꯧꯏꯗꯥ ꯄꯥꯝꯗꯗꯦꯗ
ꯍꯦꯛꯇ ꯍꯦꯛꯇ ꯆꯠꯄꯒꯤꯅꯤꯅ ꯇꯨꯃꯤꯟ ꯇꯨꯃꯤꯟꯅꯥ ꯂꯣꯅꯥ ꯂꯣꯅꯥ
ꯑꯁ ꯑꯩ ꯂꯣꯟꯅ ꯂꯣꯟꯅ ꯆꯠꯄ꯭ꯔꯣ
ꯅꯣꯏꯗ ꯍꯥꯏꯗꯣꯛ ꯇꯨꯗꯤ
ꯆꯠꯀꯤꯔꯣ
ꯈꯪꯗꯦꯗ ꯑꯁ ꯑꯩꯁꯦꯀꯣ ꯍꯟꯗꯥꯛ ꯃꯔꯥꯛꯁꯦ ꯐꯖꯅ ꯇꯨꯝꯕ ꯌꯥꯗꯦꯅꯦ ꯑꯗꯨꯒꯤ
ꯍꯧꯖꯤꯛ ꯐꯥꯎ ꯍꯧꯖꯤꯛꯁꯨꯀꯣ ꯑꯩ ꯃꯤꯠꯇꯤ ꯌꯥꯝ ꯇꯨꯝꯅꯤꯡꯕꯅꯦꯕ ꯑꯗꯣ ꯇꯨꯝꯕ ꯌꯥꯗꯕ
ꯀꯔꯤ ꯇꯧꯕꯒꯤꯔꯣ
ꯈꯪꯗꯦ ꯉꯔꯥꯡꯗꯣ ꯕꯣꯜ ꯅꯥꯠꯇꯦ ꯉꯔꯥꯡꯗꯣ ꯕꯣꯜ ꯌꯦꯡꯉꯦ ꯈꯔ ꯈꯔ ꯌꯦꯡꯉꯦ ꯑꯃꯨꯛ ꯃꯣ ꯃꯣꯔꯅꯤꯡꯗ ꯐꯣꯔ ꯊꯥꯔꯇꯤꯒꯤꯁꯨ ꯑꯃꯨꯛ ꯌꯦꯡ ꯌꯦꯡꯕ ꯑꯗꯨꯒꯤꯅꯦ
ꯎꯝ ꯐꯖꯅ ꯌꯦꯡꯗ ꯐꯖꯅ ꯇꯨꯝꯗ꯭ꯔꯥꯗꯤ ꯅꯁꯥꯗꯤ ꯏꯁꯣꯟ ꯁꯣꯂꯝ ꯀꯔꯤ ꯇꯧꯔꯥ ꯂꯩꯕ꯭ꯔꯣ ꯍꯧꯖꯤꯛꯇꯤ
ꯑꯩꯈꯣꯏꯗꯣ ꯃꯥꯔꯖꯤꯡ ꯆꯤꯡꯗ ꯆꯠꯄ ꯑꯗꯨꯒꯤ ꯑꯃꯨꯛ ꯍꯜꯂꯛꯑꯒ ꯑꯁꯤꯗ ꯇꯨꯝ ꯇꯨꯝꯁꯦꯔꯥꯅꯗꯤ ꯇꯧꯕꯅꯦꯕ ꯇꯨꯝꯕ ꯌꯥꯗꯦ ꯑꯗꯨꯏꯅꯤ
ꯑꯩ ꯉꯁꯥꯏꯗꯣ ꯅꯪꯕꯨ ꯀꯣꯜ ꯇꯧꯕꯅꯦꯕ ꯔꯤꯡ ꯄꯥꯏꯈꯠꯇꯕ
ꯍꯥꯟꯅꯥ ꯍꯥꯟꯅꯥ ꯍꯥꯏꯌꯨ ꯌꯥꯗ꯭ꯔꯣ
ꯑꯩꯗꯣ ꯅꯪꯒꯤꯅꯦ ꯍꯥꯏꯅꯗꯤ ꯀꯥꯎꯊꯣꯛꯈ꯭ꯔꯥꯕ ꯏꯃꯥꯟꯅꯕꯤ ꯑꯃꯥꯒꯤꯅꯦ ꯍꯥꯏꯅꯗꯤ ꯀꯣꯜ ꯇꯧꯕꯅꯦꯕ ꯅꯪꯒꯤ ꯑꯣꯏꯔꯝꯕ ꯌꯦꯡꯕꯥ ꯀꯥꯟꯗ
ꯍꯥꯟꯅ ꯍꯥꯟꯅ ꯍꯥꯏꯔꯒ ꯇꯧꯔꯛꯑꯣ
ꯅꯪ ꯅꯥ ꯂꯩꯕ ꯎꯝ ꯑꯩꯗꯣ ꯑꯩꯈꯣꯏꯒꯤ ꯗꯨꯀꯥꯟꯗꯣ ꯌꯥꯗ꯭ꯔꯦꯅꯦ
ꯀꯥꯔꯤꯒꯤ
ꯌꯥꯝꯁꯤꯠꯇꯕꯁꯨ ꯑꯣꯏꯕ ꯑꯗꯨꯒꯤ ꯃꯄꯨꯗꯣ ꯍꯧꯖꯤꯛ ꯇꯥꯃꯁꯥ ꯉꯝꯗꯕꯒꯤ
ꯎꯝ
ꯆꯤꯟꯕꯥ ꯑꯗꯨꯒꯤ ꯗꯨꯀꯥꯟꯗꯣ ꯉꯥꯏꯍꯥꯛ ꯆꯦꯟꯁꯩ ꯍꯥꯏꯕ
ꯑꯣ ꯑꯗꯨꯗꯤ ꯅꯪꯒꯤꯗꯤ ꯊꯕꯥꯛ ꯂꯩꯥꯏꯇ꯭ꯔꯦꯅ
ꯑꯗꯨꯒꯤ ꯊꯕꯛ ꯃꯥ ꯃꯥ ꯃꯥꯅ ꯐꯤ ꯌꯣꯟꯕꯒꯤ ꯗꯨꯀꯥꯟ ꯑꯃꯗ ꯍꯥꯏꯕꯤꯌꯦ ꯑꯗꯨꯕꯨ ꯑꯩꯅ ꯌꯧꯅꯤꯡꯖꯕ
ꯑꯣ
ꯃꯄꯨꯗ ꯌꯥꯝ ꯁꯛꯊꯤꯕ ꯃꯥꯟꯕ
ꯑꯣ ꯌꯥ ꯄꯤꯅꯤ ꯍꯥꯏꯕ꯭ꯔꯥ ꯑꯗꯨꯗꯗꯤ
ꯀꯌꯥ ꯄꯤꯒꯦ
ꯎꯝ ꯈꯪꯗꯦꯅꯦ ꯑꯗꯨꯗꯤ ꯅꯪꯒꯤꯁꯦ ꯗꯥꯎ ꯌꯥꯗꯕ ꯑꯣꯏꯒꯦꯔꯥ ꯊꯥ ꯑꯃꯗꯤ ꯁꯨꯕ꯭ꯔꯥ
ꯑꯃꯥ
ꯁꯨꯗꯦ
ꯗꯦꯠ ꯁꯚꯦꯟꯗꯒꯤ ꯀꯩꯅ ꯇꯧꯕꯅꯦꯅ
ꯑꯥ ꯑꯗꯣ ꯁꯦꯂꯔꯤꯗꯤ ꯄꯤꯅꯤ ꯍꯥꯏꯕ꯭ꯔꯥꯐꯣ
ꯗꯦꯁꯀꯤꯗꯤ ꯄꯤꯒꯦ ꯍꯥꯏꯔ ꯃꯥꯅꯥ
ꯑꯣ ꯌꯥ ꯑꯥ ꯑꯗꯨꯗꯤ ꯌꯥꯝꯃꯔꯣꯏꯅꯥ
ꯎꯝ ꯇꯎ ꯌꯥꯗꯣ ꯆꯁꯤ
ꯌꯥꯗ꯭ꯔꯦ ꯍꯦ ꯅꯪꯒꯤꯗꯤ ꯁꯤ ꯑꯗꯨ ꯑꯣꯏꯔꯗꯤ ꯔꯤꯒꯥꯎ ꯌꯥꯗꯕꯒꯤ ꯑꯣꯏꯔꯝꯅꯤꯅꯦ ꯑꯩꯈꯣꯏꯒꯤꯁꯦ
ꯇꯥꯕ ꯌꯥꯗꯦ
ꯑꯗꯨꯗꯤ ꯀꯔꯤ ꯀꯔꯤ ꯇꯧꯔ ꯂꯩꯕ꯭ꯔꯥ ꯑꯗꯨꯝ ꯐ꯭ꯔꯤꯗ ꯂꯩꯅ ꯅꯪꯁꯨ
ꯐ꯭ꯔꯤꯗ ꯂꯥꯏꯕꯅꯦ
ꯃꯔꯛ ꯃꯔꯛꯇ ꯀꯣꯜ ꯇꯥꯔꯛꯄ ꯌꯥꯕꯅꯤꯍꯦ
ꯑꯗꯨ ꯑꯗꯨꯗ ꯌꯥꯗꯕ ꯑꯗꯨꯒꯤ
ꯎꯝ ꯕꯦꯟ ꯅꯣꯏ ꯑꯅꯤ ꯁꯝꯔꯥꯛꯒ ꯀ ꯀꯕ ꯃꯥꯜꯦꯅ
ꯑꯧ ꯃꯔꯛ ꯃꯔꯛꯇ ꯗꯨꯝ ꯇꯧꯋꯦ ꯉꯥꯏ ꯀꯣꯇꯥ ꯇꯕ꯭ꯔ
ꯎꯝ ꯑꯦꯛꯖꯥꯝꯒꯨꯝꯕ ꯂꯩꯕꯒꯤ ꯃꯣꯏꯗꯨꯁꯨ ꯋꯥꯔꯤ ꯁꯥꯟꯅꯅꯤꯡꯗꯕ ꯄ ꯗꯤꯁꯇꯔꯞ ꯇꯧꯋꯅ ꯑꯗꯨꯒꯤ
ꯇꯨꯏ꯭ꯁꯗꯅꯦ ꯍꯥꯏꯕ ꯃꯥꯅ
ꯍꯣꯏ ꯑꯃꯨꯛ ꯏꯟꯖꯝ ꯇꯨꯏꯁꯗꯦ ꯂꯩꯑꯦ ꯍꯥꯏꯌꯦ
ꯑꯩꯒꯤ ꯍꯨꯏ ꯌꯨꯕꯤ ꯆꯥꯅꯤꯡꯕꯁꯦ
ꯌꯨꯏ ꯐꯥꯎ ꯌꯨꯕꯤ ꯆꯥꯕ ꯐꯪꯉꯦꯀꯣ ꯑꯩꯈꯣꯏꯗꯤ ꯆꯥꯕ ꯐꯪꯗꯦ
ꯋꯥ ꯉꯁꯤꯒꯤ ꯅꯨꯃꯤꯠꯁꯦ ꯑꯆꯪꯅꯩꯌꯦ ꯏꯂꯚꯦꯟ ꯊꯨꯋꯦꯜꯐ ꯑꯗꯨꯋꯥꯏꯗ ꯑꯥꯌꯦ ꯇꯨꯝꯃꯦꯕ ꯄꯨꯡ ꯃꯥꯗꯤ ꯇꯨꯝꯕ ꯃꯥꯜꯂꯦ ꯑꯗꯨ ꯑꯣꯏꯔꯁꯨ ꯃꯤꯠꯇꯗꯤ ꯌꯥꯝ ꯇꯨꯝꯅꯤꯡꯕ ꯑꯗꯣ ꯎꯝ ꯉꯥꯡꯊꯣꯛꯑꯣ ꯍꯥꯏ ꯅꯠꯇꯦ ꯑꯣꯄꯦꯟ ꯇꯧꯕꯗꯤ ꯉꯝꯗꯕ ꯑꯗꯣ ꯃꯅꯨꯡꯗꯗꯤ ꯇꯨꯝꯗꯕ ꯁꯨꯃꯥꯏꯅ ꯇꯧꯔꯗꯤ ꯌꯥꯔꯣꯏ ꯕꯣꯜ ꯌꯦꯡꯕꯒꯤꯅꯦꯕꯁꯦ
ꯑꯦ ꯕ꯭ꯔꯥꯖꯤꯜꯗꯣ ꯑꯥ ꯀꯔꯝ ꯀꯥꯟ ꯕꯣꯜ ꯁꯟꯅꯥꯒꯦꯔꯣ
ꯍꯥꯁꯨ ꯑꯥꯔꯖꯦꯟꯇꯤꯅꯥ ꯁꯥꯟꯅꯕ ꯂꯣꯏꯔꯒ ꯅꯣꯏ ꯃꯣꯏꯗ ꯁꯟꯅꯥꯈ꯭ꯔꯅꯤ ꯑꯃꯨꯛ
ꯑꯅ ꯁꯤꯔ
ꯍꯣꯏ ꯍꯌꯦꯡ
ꯎꯗꯤ ꯌꯥꯗ
ꯊ꯭ꯔꯤ ꯊꯥꯔꯇꯤꯔꯥ ꯐꯣꯔ ꯊꯥꯔꯇꯤꯔꯥ ꯃꯣꯏꯒꯤꯗꯣ
ꯑꯩ ꯉꯔꯥꯡ ꯅꯨꯡꯗꯥꯡ ꯄꯣꯔꯇꯨꯒꯜꯒꯤ ꯌꯦꯡꯕꯅꯦ ꯑꯗꯣ ꯕꯣꯔꯤꯡ ꯕꯣꯔꯤꯡ ꯆꯠꯃꯟꯕ
ꯁꯁ ꯀꯔꯤ ꯕꯣꯔꯤꯡꯔꯥ ꯌꯥꯝ ꯐꯖꯩꯌꯦꯅ
ꯑꯁ ꯕꯣꯜ ꯄꯥꯏꯕꯗꯣ ꯐꯖꯗꯦ
ꯑꯩꯒꯤꯗꯤ ꯐꯍꯩ ꯍꯥꯏꯅ ꯑꯗꯨꯝ ꯌꯦꯡꯉꯤꯗ ꯉꯍꯥꯛ ꯉꯁꯤꯒꯤ ꯕꯣꯜꯗꯤ ꯏꯁꯄꯦꯟꯒ ꯄꯣꯔꯇꯨꯒꯥꯜ ꯁꯥꯟꯅꯕ ꯅꯨꯃꯤꯠꯇꯨꯗꯤ ꯑꯁ ꯃꯥꯏ ꯄꯥꯛꯑ ꯀꯥꯈ꯭ꯔꯅꯤ
ꯐꯔ꯭ꯥꯟ ꯁꯥꯟꯅꯕ ꯅꯨꯃꯤꯠꯇꯨꯗꯤ ꯗꯨꯝ ꯐꯨꯅꯩꯌꯦ ꯃ ꯃꯣꯏꯗꯣ ꯕꯣꯜ ꯐꯖꯅ ꯄꯥꯏꯕꯒꯤ
ꯎꯝ ꯄꯂ꯭ꯥꯟꯁꯦ ꯃꯣꯏꯒꯤ ꯄ꯭ꯂꯦꯁꯦ ꯐꯖꯩꯌꯦ ꯊꯥꯖꯕ ꯋꯥꯠ ꯌꯥꯎꯋꯦ ꯃꯣꯏꯗ
ꯀꯔꯤ
ꯐꯔ꯭ꯟꯁꯀꯤ ꯄ꯭ꯂꯦꯗꯤ ꯐꯖꯩꯌꯦꯕ
ꯍꯣꯏ
ꯉꯝꯅꯤꯡꯉꯥꯏ ꯉꯝꯅꯤꯡꯉꯥꯏ ꯃꯥꯜꯂꯦ ꯍꯥꯏꯕꯅꯤꯗ
ꯈꯜꯒꯂ ꯂꯩꯕꯅꯦ ꯃꯣꯏꯒꯤ ꯄꯂ꯭ꯦꯗꯨꯗꯤ ꯐꯖꯩꯌꯦ
ꯑꯁ ꯇꯜꯂꯤꯀꯣ ꯅꯪꯗꯤ ꯀꯔꯤ ꯊꯥꯕꯛ ꯊꯤꯅꯤ ꯑꯗꯨꯗꯤ ꯑꯃꯨꯛ
ꯈꯪꯗꯦ ꯀꯔꯤ ꯊꯕꯛ ꯇꯧꯁꯦꯔꯥ ꯒꯌ꯭ꯥꯟ ꯃꯥꯟ ꯇꯥꯗꯔ꯭ꯦ
ꯑꯁ ꯇꯜꯂꯤꯀꯣ ꯑꯣꯖꯥꯕꯨ ꯇꯥꯎꯔꯒ ꯑꯗꯨꯗ ꯂꯩꯔꯗꯤ ꯐꯥꯒꯗꯕ ꯑꯣꯖꯥꯅꯤꯍꯦ ꯑꯩꯈꯣꯏꯗꯒꯤ ꯐꯕꯁꯦ ꯍꯟꯗꯛꯇꯤ ꯋꯥꯗꯤ ꯋꯥꯒꯅꯤ ꯍꯣꯏ ꯑꯗꯨ ꯑꯣꯏꯔꯁꯨ
ꯅꯨꯃꯤꯠ ꯆꯨꯞꯄ ꯊꯕꯛ ꯇꯧꯗꯦꯅꯥ ꯑꯗꯨꯒꯤ ꯅꯨꯡꯉꯥꯏꯅꯤ ꯑꯁ ꯑꯩꯗꯤ ꯀꯔꯤꯔꯥ ꯁꯤꯟꯕ ꯌꯥꯝ ꯆꯥꯅꯤꯡꯉꯦ
ꯑ ꯀꯔꯤꯔꯥ ꯍꯩ ꯍꯩꯒꯨꯝꯕ ꯂꯩꯇꯕ꯭ꯔꯅꯦ
ꯑꯁꯤ ꯍꯩꯅꯧꯁꯨ ꯂꯣꯏ ꯃꯨꯟꯕ ꯍꯧꯈ꯭ꯔꯕꯒꯤ ꯍꯥꯎꯇꯦꯗ ꯑꯍꯃꯨꯛ ꯃꯨꯟꯗꯤ ꯐꯖꯅꯗꯤ ꯃꯨꯟꯗꯦ ꯑꯗꯨ ꯑꯣꯏꯔꯁꯨ ꯃꯨꯟꯅꯤꯡꯕꯗꯣ ꯂꯣꯏ ꯊꯣꯛꯈ꯭ꯔꯦꯕ
ꯑꯣ ꯍꯩꯅ ꯁꯨ ꯀꯦꯖꯤꯗ ꯁꯤꯛꯁꯇꯤ ꯑꯣꯏꯕ ꯃꯥꯜꯂꯦ
ꯑꯃꯨꯛ ꯑꯁ ꯀꯦꯖꯤꯗ ꯀꯦꯖꯤꯁꯦ ꯎꯝ ꯑꯍꯨꯝ ꯃꯔꯤ ꯇꯥꯔꯗꯤ ꯗꯨꯝ ꯀꯦꯖꯤ ꯇꯥꯈꯔ꯭ꯦꯗ ꯑꯍꯨꯝ ꯃꯔꯤ ꯌꯥꯝ ꯊꯨꯋꯦ꯫ ꯀꯦꯖꯤ ꯇꯥꯕꯗꯣ꯫ ꯆꯥꯎꯕꯅꯤꯅ ꯑꯗꯣ ꯃꯣꯏꯗꯣ ꯀꯔꯤꯔꯥ꯫ ꯎꯝ ꯃꯅꯨꯡꯗ ꯀꯔꯤꯅꯣ ꯑꯃꯁꯨ ꯂꯥꯏꯕꯒꯤ꯫ ꯑꯗꯣ ꯅꯨꯄꯥ ꯑꯃꯗꯨꯁꯨ ꯋꯥꯛꯀꯤꯡ ꯆꯠꯁꯦꯔ ꯍꯥꯏꯕꯅꯤꯗ ꯑꯃꯨꯛ ꯉꯁꯤꯁꯨ꯫ ꯆꯠꯀꯦꯔꯥꯅ ꯍꯪꯕ꯫
ꯆꯠꯂꯣꯅ꯫
ꯆꯠꯅꯤꯡꯗꯦ ꯉꯝꯗꯦ꯫ ꯁꯤ ꯍꯧꯖꯤꯛ ꯑꯩꯈꯣꯏ ꯌꯣꯒꯤ ꯂꯩꯃꯤꯟꯅꯕ ꯅꯨꯄꯥ ꯍꯣꯏꯗꯨꯗꯤ꯫ ꯃꯔꯛ ꯃꯔꯛꯇ꯫ ꯑꯁ ꯑ ꯋꯥꯛꯀꯤꯡ ꯑꯁꯤ ꯇꯨꯝꯕ ꯌꯥꯗ꯭ꯔꯗꯤ ꯋꯥꯛꯀꯤꯡꯒꯨꯝꯕ ꯆꯦꯟꯕ ꯆꯠꯈ꯭ꯔꯅꯤ꯫ ꯈꯔ ꯋꯥꯔꯗꯤ ꯇꯨꯝꯕꯗꯣ ꯅꯨꯡꯉꯥꯏꯌꯦꯕ꯫
ꯃꯔꯖꯤꯡ ꯀꯥꯕꯗꯣ ꯈꯣꯡꯅ ꯀꯥꯗꯣ ꯈꯣꯡꯅ ꯀꯥꯕ ꯅꯠꯇ꯭ꯔꯣ꯫
ꯒꯥꯔꯤꯅ ꯆꯠꯂꯦꯗ ꯃꯇꯦꯛ ꯈꯔꯗꯤ ꯈꯣꯡꯅ ꯆꯠꯂꯦ꯫ ꯅꯨꯃꯤꯠ ꯑꯃ ꯐꯠꯖꯥꯅ ꯇꯨꯝꯈ꯭ꯔꯗꯤ ꯌꯥꯈ꯭ꯔꯅꯤꯗ ꯉꯁꯤꯗꯤ ꯐꯠꯖꯥꯅ ꯇꯨꯝꯒꯦꯅ ꯂꯩꯕꯅꯦ꯫ ꯋꯥꯕ꯭ꯔꯅꯦ꯫
ꯇꯨꯝꯃꯟꯕꯒꯤ꯫
ꯎꯝ꯫ ꯑꯗꯨꯅꯦ ꯐ꯭ꯔꯤꯗ ꯂꯩꯕꯁꯦ ꯅꯨꯡꯉꯥꯏꯗꯤ ꯅꯨꯡꯉꯥꯏ ꯑꯗꯨ ꯋꯥꯈꯜꯗꯤ ꯌꯥꯝ ꯋꯥꯕꯅꯦ꯫
ꯀ꯭ꯔꯤ ꯇꯧꯑꯣꯁꯦꯔꯥꯅ ꯈꯟꯕꯗ꯫
ꯍꯣꯏ ꯌꯥꯝ ꯋꯥꯔꯦ꯫
ꯃꯊꯥꯡꯒꯤ ꯊꯥꯒꯤ ꯋꯈꯜ ꯋꯥꯕ ꯍꯧꯔꯦ ꯑꯩ ꯑꯃꯨꯛ
ꯑꯗꯣ ꯁꯤ ꯌꯥꯝ ꯀꯥꯏꯅꯕꯤꯗ꯫ ꯇꯧꯅꯤꯉꯥꯏ ꯇꯧꯅꯤ ꯅꯪꯁꯨ ꯅꯃꯥꯟꯅꯕꯤ ꯇꯧꯕ ꯊꯕꯛꯇꯣ
ꯍꯣꯏ ꯑꯁꯤ꯫ ꯊꯥꯁꯦ ꯂꯣꯏꯔꯝꯗꯥꯏꯗ ꯊꯤꯒꯦ ꯍꯥꯏ ꯇꯧꯕꯅꯦ ꯑꯩꯁꯨ꯫ ꯊꯥ ꯂꯣꯏꯔꯝꯗꯥꯏꯗ꯫
ꯍꯧꯖꯤꯛꯇꯤ ꯅꯇꯣꯝꯇꯔ ꯑꯃꯗꯨꯗꯤ ꯀꯗꯥꯏ ꯆꯥꯠꯈ꯭ꯔꯕ꯫
ꯃꯥ ꯀ꯭ꯂꯥꯁ ꯆꯠ꯭ꯔꯦ ꯗꯤꯌꯨꯗꯤ ꯂꯩꯥꯏꯌꯦ꯫
ꯑꯗꯨꯒ ꯅꯕꯅꯤꯔ ꯍꯧꯖꯤꯛ
ꯑꯣꯏ ꯃꯥꯗꯣ ꯏꯁꯥ ꯇꯝꯕ ꯆꯠꯈ꯭ꯔꯦ ꯁꯟꯗꯦꯒꯤ ꯑꯃꯨꯛ ꯉꯁꯤ ꯐ꯭ꯔꯥꯏꯗꯦ ꯑꯣꯏꯕꯅꯤꯅ ꯐ꯭ꯔꯥꯏꯗꯦ꯫ ꯇꯔꯗꯦꯗ ꯃꯣꯏ ꯏꯁꯩ ꯇꯥꯝꯕꯅꯦꯕ꯫
ꯗꯤꯌꯨꯗꯤ ꯏꯁꯇꯦ ꯇꯧꯔ ꯂꯩꯕꯔꯣ ꯇꯨꯝꯃ ꯂꯩꯕꯣ
ꯇꯨꯝꯃꯤ ꯑꯃꯨꯛ ꯍꯧꯒꯥꯠꯂꯥꯝꯃꯦ꯫ ꯆꯥꯛ ꯏꯟꯁꯥꯡ ꯅꯪꯅ ꯊꯣꯡꯕ ꯇꯥꯔꯦ ꯑꯗꯨꯗꯤ꯫
ꯑꯩꯅ ꯊꯣꯡꯕ ꯇꯔꯦ ꯅꯨꯡꯗꯥꯡ ꯊꯣꯡꯕ
ꯅꯪ ꯑꯗꯨꯝ ꯂꯩꯕꯅꯤꯅ ꯑꯗꯨꯗ꯫
ꯂꯩꯇꯔꯦ ꯅꯨꯡꯗꯤꯟ ꯋꯥꯏꯗ ꯊꯣꯛꯑꯝꯃꯦ ꯑꯌꯨꯛ ꯑꯁ ꯌꯥꯝ ꯇꯨꯝꯅꯤꯡꯂꯒ ꯂꯩꯕꯅꯦ ꯑꯌꯨꯛꯇ ꯑꯗꯣ ꯏꯃꯥꯟꯅꯕꯤ ꯅꯥ ꯀꯣꯜ ꯇꯧꯔꯛꯄ꯫
ꯎꯝ꯫
ꯁꯤꯗ ꯀꯣꯜ ꯇꯧꯁꯦ ꯍꯥꯏꯅ꯫
ꯎꯝ꯫
ꯑꯗꯨꯗꯒꯤ ꯍꯧꯒꯠꯈ꯭ꯔꯕ ꯍꯧꯒꯠꯄ ꯀꯥꯟꯗ ꯑꯃꯨꯛꯀ ꯇꯨꯝꯅꯤꯡꯗꯕ꯫
ꯎꯝ
ꯑꯩꯒꯤ ꯆꯥꯛ ꯌꯦꯟꯁꯥꯡ ꯊꯣꯡꯕꯤꯔꯦ ꯊꯣꯡꯕꯤꯔꯝ ꯃꯨꯛ ꯇꯨꯝꯕ
ꯑꯁ ꯍꯟꯗꯛꯁꯦ ꯀꯣ ꯃꯊꯟꯇ ꯑꯗꯨꯝ ꯍꯧꯀꯠꯂꯦ ꯄꯨꯡ ꯃꯉꯥ ꯃꯉꯥ ꯃꯈꯥꯏꯒꯨꯝꯕꯠ ꯇꯥꯈ꯭ꯔꯥꯗꯤ
ꯇꯨꯝꯕ ꯌꯥꯗꯦꯅꯦ ꯑꯃꯨꯛ ꯀ꯭ꯔꯤ ꯇꯥꯎꯕꯒꯤꯔ ꯈꯪꯗꯦꯔꯦ ꯍꯟꯗꯛ ꯃꯔꯛꯁꯦ ꯑꯗꯨꯝ ꯍꯧꯒꯠꯄꯒꯤ ꯑꯗꯨꯝ ꯃꯤꯠꯇꯣ ꯃꯁꯥ ꯑꯣꯟꯈ꯭ꯔꯕ ꯃꯥꯜꯂꯦ ꯑꯗꯨꯝ ꯍꯧꯒꯠꯄꯗꯣ
ꯑꯄꯥ ꯑꯗꯨꯕꯨꯗꯤ ꯑꯗꯨ ꯑꯣꯏꯔꯁꯨ ꯃꯊꯟꯇ ꯗꯨꯝ ꯍꯧꯒꯠꯂꯦꯅ ꯑꯗꯨꯏꯒꯤ ꯍꯥꯏꯕꯅꯤꯗ